ꯍꯜꯂꯣ
ꯑꯥ
ꯇꯥꯕ꯭ꯔꯣ ꯇꯥꯏꯌꯦ ꯇꯥꯏꯌꯦ ꯁꯦꯡꯕ꯭ꯔꯣ
ꯀꯩꯗꯧꯔꯤꯒꯦ
ꯑꯁ ꯁꯨꯝ ꯐꯝꯂꯤꯌꯦ ꯎꯗꯕꯁꯨ ꯀꯨꯏꯔꯦ ꯅꯨꯡꯉꯥꯏꯔꯤꯕ꯭ꯔꯣ ꯅꯪꯕꯣ
ꯎꯝ ꯅꯨꯡꯉꯥꯏꯔꯤꯌꯦ ꯅꯪꯗꯤ ꯅꯨꯡꯉꯥꯏꯔꯤꯕꯣ
ꯑꯁ ꯑꯩꯗꯤ ꯁꯥꯊꯤꯅ ꯅꯨꯡꯉꯥꯏꯔꯤꯌꯦ ꯎꯝ
ꯑꯗꯨꯝ
ꯀꯩꯀꯩ ꯊꯕꯛ ꯇꯧꯔꯤꯅꯣ ꯅꯪꯕꯨ
ꯏꯕꯦꯝꯃ ꯑꯩꯗꯤ ꯍꯟꯇꯛ ꯔꯦꯁꯇꯨꯔꯦꯟꯒꯤ ꯊꯕꯛ ꯇꯧꯔꯤꯌꯦꯅꯦ
ꯑꯣ ꯊꯕꯛ ꯆꯠꯇꯕ꯭ꯔꯣ ꯑꯗꯨꯗꯤ ꯉꯁꯤ
ꯆꯠꯂꯦ ꯊꯕꯛ ꯃꯐꯝꯗꯅꯦ꯫
ꯑꯣ ꯑꯁ ꯌꯥꯝ ꯐꯩꯌꯦꯅ ꯅꯪꯗꯤ꯫
ꯍꯩꯕꯅꯦ ꯀꯩꯅꯣ꯫
ꯑꯣ ꯐꯥꯌꯦ ꯐꯥꯌꯦ꯫ ꯇꯧꯒꯗꯕꯅꯦ ꯆꯥꯛ ꯍꯣꯏ ꯆꯥꯗꯣꯛꯑꯦ ꯑꯁ꯫ ꯑ ꯅꯨꯡꯊꯤꯟꯒꯤ ꯑꯃꯨꯛ ꯆꯔꯥ ꯋꯥꯜꯂꯒ ꯑꯃꯨꯛ ꯐꯝꯃꯤꯅꯦ ꯑꯩꯗꯤ꯫
ꯅꯪꯗꯤ ꯆꯥꯗ꯭ꯔꯤꯕ꯭ꯔꯣ꯫
ꯅꯃꯣꯏ ꯈꯨꯝ ꯆꯥꯔꯦꯗ꯫
ꯀꯔꯤ ꯃꯊꯦꯜ ꯁꯦꯠꯄꯤꯈ꯭ꯔꯦ ꯉꯁꯤꯗꯤ ꯎꯝ꯫
ꯑꯁ ꯑꯩꯈꯣꯏꯗꯤ ꯑꯣꯛ ꯁꯦꯠꯊꯔꯦꯅꯦ ꯏꯕꯦꯝꯃꯥ꯫
ꯑꯁ ꯍꯥꯎꯋꯦꯍꯦ ꯑꯁ ꯑꯣꯛ ꯃꯇꯨꯝ ꯃꯇꯨꯝꯗꯣ ꯐꯖꯅꯀꯣ ꯊꯣꯡꯂꯒ ꯁꯥꯎꯔꯅꯤꯅꯦ
ꯅꯪꯁꯨ ꯆꯥꯅꯤꯡꯉꯗꯤ ꯂꯥꯛꯑꯣꯅꯦ
ꯑꯁ ꯅꯣꯏ ꯌꯨꯝꯗꯔꯣ
ꯅꯠꯇꯦꯗ ꯊꯕꯛ ꯃꯐꯝꯗꯅꯦ
ꯑꯁ ꯄꯨꯔꯛꯑꯣ ꯌꯨꯝꯗ ꯊꯕꯛ ꯃꯐꯝꯗꯕꯨ ꯀꯗꯥꯏꯗꯒꯤ ꯑꯁ ꯑꯣꯛꯇꯣ ꯑꯁ ꯆꯥꯅꯤꯡꯉꯛꯑꯦ ꯍꯧꯖꯤꯛ ꯑꯁ ꯐꯖꯅ ꯀꯛꯑꯒ ꯀꯣ
ꯍꯣꯏ ꯃ
ꯑꯂꯨꯒ ꯍꯣꯏ ꯑꯂꯨꯒ ꯐꯖꯅ ꯑꯣꯠꯈꯥꯏꯔꯒ ꯑꯣ ꯑꯁ ꯅꯪ ꯅꯪ ꯂꯥꯎꯅ ꯊꯣꯡꯕꯤꯕꯗꯣ ꯑꯁ ꯍꯥꯎꯔꯅꯤꯌꯦ
ꯑꯁ ꯑꯁ ꯋꯥꯈꯜꯗꯤ ꯅꯪꯁꯨ ꯌꯥꯝ ꯁꯛꯠꯄ ꯌꯥꯝ ꯍꯩꯅꯦ ꯃꯨꯠ
ꯍꯣꯏ ꯍꯣꯏ ꯑꯁ ꯑꯗꯨꯒ ꯑꯁ ꯀꯔꯤ ꯀꯔꯤꯔ ꯌꯦꯟ ꯆꯥꯒꯨꯝꯕ ꯑꯣꯛꯁꯥ ꯑꯣꯛꯁꯥ ꯅꯠꯇꯕ ꯑꯁ ꯉꯥꯅꯨꯒꯤꯗꯣ ꯉꯥꯅꯨꯒꯁꯨ ꯌꯥꯝ ꯍꯥꯎꯕꯅꯤꯅꯦ
ꯍꯣꯏꯅꯦ ꯑꯁ ꯑꯗꯣ ꯅꯪꯗꯤ ꯊꯕꯛ ꯆꯠꯇꯕ꯭ꯔꯣ ꯌꯨꯝꯗ ꯑꯗꯨꯝ ꯂꯩꯕ꯭ꯔꯣ
ꯑꯥꯎ ꯎ ꯉꯥꯅꯨ ꯍꯤꯟꯖꯥꯡꯒꯗꯣ꯫ ꯐꯖꯅ ꯂꯧꯔꯒꯀꯣ꯫ ꯊꯥꯎꯒ ꯈꯔ ꯈꯔ ꯊꯣꯛꯑꯒ ꯐꯖꯅ ꯇꯥꯎꯔꯒ ꯑꯂꯨꯒ ꯊꯣꯡꯕꯗꯣ ꯑꯁ ꯍꯧꯖꯤꯛ ꯆꯥꯅꯤꯡꯉꯦ꯫
ꯆꯥꯅꯤꯡꯉꯗꯤ ꯆꯥꯕ ꯂꯥꯛꯑꯣ ꯁꯤꯅꯦ ꯑꯩꯈꯣꯏꯗ꯫
ꯑꯁ ꯂꯩꯇꯕꯩꯅꯤꯅꯦ ꯅꯣꯏ ꯌꯨꯝꯗ ꯂꯩꯇ꯭ꯔꯒ ꯅꯣꯏ ꯌꯨꯝꯗ ꯂꯩꯔꯗꯤ ꯂꯥꯛꯄ ꯌꯥꯕ꯫
ꯑꯩꯈꯣꯏ ꯌꯨꯝ ꯑꯁ ꯑꯗꯨꯗꯤ ꯑꯈꯣꯏ ꯌꯨꯝꯗ ꯍꯣꯔꯦꯟ ꯂꯥꯛꯑꯣꯅꯦ꯫
ꯑꯁ ꯄꯨꯔꯛꯀꯦꯔꯣ ꯑꯗꯨꯗꯤ꯫
ꯍꯣꯏ ꯑꯩ ꯄꯨꯔꯛꯀꯦꯅꯦ꯫
ꯍꯣꯏ ꯄꯨꯔꯛꯑꯣ ꯁꯦꯝꯒꯤꯅꯦ꯫ ꯅꯪ ꯄꯨꯔꯛꯑꯦ ꯍꯥꯏꯔꯗꯤ ꯑꯃꯨꯛ꯫ ꯐꯣꯟ ꯇꯧꯔꯛꯑꯣ ꯅꯪ ꯌꯨꯝ ꯌꯧꯔꯦ ꯂꯥꯛ ꯄ ꯌꯥꯔꯦ ꯂꯥꯛꯑꯣ ꯍꯥꯏꯕ ꯀꯥꯟꯗ
ꯎꯝ꯫
ꯑꯁ ꯅꯨꯡꯁꯥ ꯌꯥꯝ ꯁꯥꯗ꯭ꯔꯣ ꯅꯣꯏꯔꯣꯝꯗ꯫
ꯌꯥꯝꯅ ꯁꯥꯏꯌꯦ꯫
ꯑꯁ ꯌꯥꯝ ꯁꯥꯏꯌꯦꯀꯣ ꯉꯁꯤꯁꯦ꯫
ꯎꯝ꯫
ꯉꯔꯥꯡꯗꯒꯤ ꯍꯦꯟꯅ ꯉꯁꯤꯅ ꯑꯁ ꯉꯁꯤꯒꯤ ꯅꯨꯡꯁꯥꯁꯦ ꯃꯔꯧ ꯂꯩꯕ ꯃꯥꯜꯂꯦꯗ꯫ ꯌꯥꯝ ꯁꯥꯏꯌꯦ ꯌꯥꯝ ꯃꯤꯕꯨ ꯀꯩꯅꯣ ꯇꯧꯋꯦꯗ ꯌꯥꯝꯅ ꯅꯨꯡꯉꯥꯏꯍꯟꯗꯦ꯫
ꯍꯣꯏꯅꯦ ꯃꯥ ꯃꯥꯒꯤ ꯀꯗꯔ ꯑꯃ ꯂꯩꯌꯦ꯫
ꯍꯣꯏ ꯃꯔꯧ ꯑꯃ ꯂꯩꯅ ꯅꯨꯡꯁꯥꯗ ꯊꯣꯛꯑꯦꯕ ꯑꯗꯣ ꯍꯧꯖꯤꯛ ꯍꯧꯖꯤꯛꯄꯨꯗꯤ ꯅꯨꯡꯁꯥ ꯈꯔ ꯑꯃꯨꯛ ꯏꯟꯈꯤꯕ ꯒꯨꯝ ꯇꯧꯕꯅꯦ꯫ ꯅꯣꯡ ꯑꯁ ꯅꯣꯡ ꯇꯥꯔꯗꯤ ꯐꯔꯅꯤꯗ ꯅꯣꯡꯁꯨ ꯁꯨꯛꯇꯥ ꯇꯥꯗꯦ
ꯅꯣꯡ ꯇꯥꯔꯅꯤꯅ ꯈꯟ ꯈꯜꯂꯒ ꯅꯣꯡꯗꯣ ꯁꯨꯛ ꯇꯥ ꯍꯦꯛ ꯇꯥꯔꯛꯇꯦꯅꯦ
ꯍꯣꯏ ꯅꯣꯡ ꯇꯥꯕ ꯉꯥꯏꯕꯅꯤꯅꯦ ꯑꯩꯗꯤ
ꯎꯝ ꯑꯩꯁꯨ ꯉꯥꯏꯕꯅꯦ ꯅꯣꯡ ꯇꯥꯕꯁꯤ ꯃꯤ ꯂꯣꯏꯅ ꯉꯥꯏꯅꯔꯕꯅꯦ ꯁꯤꯗꯗꯤ ꯅꯣꯡꯃꯪꯉꯁꯨ ꯍꯦꯛꯇ ꯁꯥꯒ ꯁꯥꯏꯌꯦꯕ ꯃꯥ ꯃꯥꯒꯤ ꯅꯨꯡꯁꯥ
ꯍꯣꯏ ꯉꯔꯥꯡꯁꯨꯅꯦ ꯅꯣꯡ ꯇꯥꯗ꯭ꯔꯁꯨ ꯑꯁ ꯑꯗꯨꯝ ꯀꯩꯅꯣ ꯁꯥꯕꯒꯤꯗꯣ ꯑꯗꯣꯝ ꯑꯁ ꯅꯣꯡ ꯑꯦ ꯀꯩꯅꯣꯅꯦ ꯅꯣꯡ ꯇꯥꯗ꯭ꯔꯒ ꯅꯣꯡ ꯃꯪꯔꯒ ꯁꯥꯕꯗꯨꯅ ꯍꯦꯟꯅ ꯀꯩꯅꯣ ꯇꯧꯋꯦ ꯍꯦꯟꯅ ꯁꯥꯏꯌꯦ
ꯎꯝ ꯂꯩꯕꯝ ꯈꯪꯗꯦ꯫ ꯐꯦꯟ ꯃꯈꯥꯗ ꯐꯝꯃꯁꯨꯅꯦꯅꯨꯡ ꯐꯦꯟꯁꯨ ꯁꯥꯒꯠꯂꯛꯑꯦꯕ꯫
ꯍꯣꯏ ꯐꯦꯟꯗ ꯀꯨꯏꯅ ꯑꯁ ꯑꯃꯨꯛ ꯂꯩꯌꯦ ꯅꯨꯡꯁꯥꯒ ꯁꯥꯔꯗꯤ ꯐꯦꯟ ꯃꯅꯨꯡꯗ ꯂꯩꯔꯗꯤ ꯑꯗꯨꯅ ꯍꯦꯟꯅ ꯑꯃꯨꯛ ꯁꯥꯕꯅꯦ ꯑꯁ ꯑꯩꯗꯤ ꯐꯦꯟꯗ ꯀꯨꯏꯅ ꯂꯩꯕ ꯉꯝꯗꯦꯗ ꯀꯣꯛ ꯆꯤꯛꯑꯦ꯫
ꯎ ꯑꯩꯆꯨ ꯐꯦꯟ ꯃꯈꯥꯗ ꯀꯨꯏꯅ ꯂꯩꯕ ꯉꯝꯗꯦꯗ꯫
ꯎꯝ꯫ ꯑꯁ ꯅꯣꯏ ꯌꯨꯝꯗꯨꯁꯨ ꯌꯥꯝ ꯁꯥꯔꯝꯒꯅꯤ ꯉꯁꯤꯗꯤ꯫ ꯎꯝ ꯄꯨꯟꯁꯦ ꯍꯥꯏꯕꯅꯦ ꯑꯩꯈꯣꯏ ꯃꯌꯥꯝ ꯑꯗꯣ ꯀꯔꯤꯁꯨ ꯍꯥꯏꯔꯛꯇꯦ꯫ ꯅꯣꯏ ꯌꯨꯝꯗꯣ ꯌꯥꯝ ꯁꯥꯔꯝꯅꯤꯀꯣ꯫
ꯎꯝ ꯌꯥꯝꯝ ꯁꯥꯏꯌꯦ꯫
ꯑꯩꯈꯣꯏꯗꯁꯨ ꯁꯥꯏꯌꯦ ꯉꯁꯤꯁꯦ ꯑꯁ꯫
ꯁꯥꯃꯟꯗꯅꯅꯦ
ꯃꯈꯥꯗ ꯐ
ꯁꯥꯃꯟꯗꯅ ꯑꯣ ꯑꯗꯣ ꯅꯪꯗꯤ ꯀꯅꯥ ꯀꯅꯥ ꯂꯩꯕ꯭ꯔꯥ ꯅꯣꯏ ꯅꯆꯦꯗꯨꯒ ꯑꯗꯨꯝ ꯂꯩꯃꯤꯟꯅꯕ꯭ꯔꯥ ꯍꯥꯟꯅꯒꯤ
ꯍꯣꯏ ꯍꯣꯏ ꯏꯆꯦꯒ ꯑꯗꯨꯝ ꯂꯩꯌꯦ
ꯅꯪꯒꯤ ꯅꯣꯡ ꯐꯗꯣꯛ ꯊꯕꯛꯁꯨ ꯑꯝꯇ ꯆꯠꯇꯕ꯭ꯔꯣ
ꯍꯣꯏ ꯆꯠꯂꯦ ꯍꯟꯗꯛꯇꯤ ꯏꯆꯦꯅ ꯍꯥꯟꯅ ꯇꯧꯔꯝꯕꯗꯣ ꯑꯗꯨꯗꯅꯦꯗ
ꯑꯁ ꯑꯗꯨꯗꯤ ꯅꯪꯁꯨ ꯊꯕꯛ ꯁꯨꯕ ꯍꯧꯔꯦꯅꯦ
ꯎꯝ ꯑꯁ ꯑꯩꯒꯤꯗꯤ ꯊꯕꯛꯅꯦꯅ ꯃꯁꯤꯡ ꯊꯤꯕ ꯌꯥꯔꯣꯏꯗ ꯑꯂꯨ ꯃꯆꯥ ꯑꯗꯨꯕꯨ
ꯈꯪꯗ꯭ꯔꯦꯗ ꯑꯗꯣ ꯅꯣꯡꯃꯗꯤ ꯁꯣꯏꯗ ꯄꯨꯟꯁꯤꯀꯣ ꯑꯩꯒꯤ ꯍꯟꯗꯛꯁꯦ ꯑꯩꯒꯤ ꯕꯥꯔꯗꯦ ꯇꯥꯕꯅꯦꯕ
ꯍꯣꯏ ꯑꯁ ꯑꯗꯨꯅꯦꯅꯦ ꯉꯥꯏꯔꯤꯁꯦ ꯀꯔꯝ ꯀꯥꯟꯗꯅꯣ
ꯑꯁ ꯁꯟꯗꯦ ꯑꯅꯤ ꯋꯥꯠꯂꯤꯍꯦ ꯑꯗꯨꯕꯨꯗꯤ
ꯑꯣ ꯑꯗꯣ ꯃꯌꯥꯝꯗꯁꯨ ꯍꯥꯏꯌꯣ ꯑꯗꯨ ꯂꯥꯛꯑꯣꯅ ꯂꯥꯛꯄ ꯌꯥꯕ꯭ꯔꯥ ꯍꯅꯥꯃꯦ ꯁꯝꯃ ꯑꯥꯎ ꯑꯩꯈꯣꯏꯗꯤꯀꯣ
ꯑꯥ
ꯀꯩꯅꯣꯗ ꯆꯠꯂꯦ ꯆꯠꯂꯒ ꯑꯗꯨꯝ ꯆꯥꯏꯌꯦ
ꯑꯣ ꯑꯣ
ꯌꯨꯝꯗ ꯆꯥꯗꯕꯤꯗ ꯑꯗꯣ ꯅꯪꯁꯨ ꯑꯁ ꯑꯩꯈꯣꯏꯗꯤ ꯌꯨꯝ ꯍꯣꯏ ꯌꯨꯝꯗ ꯑꯗꯨꯝ ꯆꯥꯁꯦ ꯗꯥꯏ ꯑꯩꯈꯣꯏꯗꯤ ꯅꯪꯒꯤꯗꯨꯗꯤ
ꯑꯩꯈꯣꯏꯗꯒꯁꯨ ꯀꯧꯔꯛꯇꯦꯅꯦ ꯃꯗꯨ ꯅꯨꯄꯤꯗꯣ
ꯑꯣ ꯀꯧꯔꯛꯇꯕ꯭ꯔꯥ ꯑꯁ ꯅꯪ ꯂꯥꯛꯄ ꯅꯪ ꯊꯕꯛ ꯆꯠꯂꯗꯤ ꯄꯨꯡ ꯀꯌꯥꯗ ꯍꯜꯂꯛꯄ꯭ꯔꯥ
ꯑꯩ ꯄꯨꯡ ꯇꯔꯦꯠꯇ
ꯑꯁ ꯑꯗꯨꯗꯤ ꯊꯦꯡꯉꯦ ꯑꯩꯈꯣꯏꯗꯤ ꯄꯨꯡ ꯃꯉꯥꯗ ꯆꯠꯂꯦ ꯑꯗꯨ ꯅꯨꯃꯤꯠꯇꯣ ꯑꯗꯨ ꯅꯨꯄꯤꯗꯨꯁꯨ ꯕꯦꯔꯥꯅꯦ ꯃꯥꯒꯤ ꯕꯔꯗꯦ ꯅꯨꯃꯤꯠꯇ ꯁꯨꯇꯤ ꯂꯧꯑꯣ ꯍꯥꯏꯔꯒ ꯁꯨꯇꯤꯁꯨ ꯂꯧꯗꯦ ꯊꯕꯛ ꯆꯠꯂꯒ ꯑꯃꯨꯛ ꯍꯜꯂꯛꯑꯒ ꯄꯨꯡ ꯃꯔꯤ ꯃꯉꯥ ꯎꯝ ꯑꯩꯈꯣꯏ ꯃꯤ ꯃꯔꯤ ꯃꯤ ꯃꯔꯤ ꯈꯛꯇꯅꯦꯗ ꯑꯩꯈꯣꯏ ꯑꯍꯨꯝ ꯃꯔꯤ ꯈꯛꯇꯅꯦ ꯃꯤ ꯌꯥꯝꯗꯦ ꯑꯇꯩꯁꯨ ꯀꯧꯔꯒ ꯂꯥꯛꯇꯦ
ꯑꯩꯉꯣꯟꯗꯗꯤ ꯀꯧꯔꯛꯇꯦꯅꯦ ꯃꯗꯨꯒꯤ ꯐꯠꯇꯕꯤꯗꯣ
ꯑꯣ ꯀꯥꯎꯕꯒꯤ ꯑꯣꯏꯔꯝꯃꯅꯤ
ꯏꯁ ꯒ꯭ꯔꯨꯞꯇꯗꯤ ꯚꯤꯗꯤꯑꯣ ꯀꯣꯜ ꯑꯗꯨꯝ ꯇꯧꯔꯛꯑꯒ
ꯍꯣꯏ ꯅꯍꯥꯟꯗꯨꯁꯨ ꯅꯍꯥꯟꯗꯁꯨ ꯇꯧꯔꯛꯄꯅꯦ ꯑꯩꯅ ꯑꯁꯁꯤꯀꯣ ꯇꯧꯔꯤꯉꯩꯗ ꯇꯧꯔꯛꯄ ꯑꯗꯨꯒꯤ ꯑꯩꯅ ꯀꯛꯊꯈ꯭ꯔꯕ ꯇꯧꯔꯛꯄꯗꯣ ꯄꯥꯏꯈꯠꯄꯤꯗ꯭ꯔꯦ ꯅꯪ ꯌꯥꯎꯕ꯭ꯔꯣ ꯑꯗꯨꯗ
ꯑꯩ ꯑꯗꯨꯗꯗꯤ ꯌꯥꯎꯗ꯭ꯔꯦꯗ
ꯑꯣ ꯑꯩꯁꯨ ꯌꯥꯎꯗ꯭ꯔꯦ ꯃꯤ ꯃꯉꯥ ꯇꯔꯨꯛꯇꯤ ꯌꯥꯎꯕ ꯃꯥꯜꯂꯦ ꯑꯗꯨ ꯅꯨꯃꯤꯠꯇ
ꯎꯝ
ꯅꯪꯒꯤꯁꯨ ꯄꯩꯁꯥ ꯂꯩꯕ꯭ꯔꯣ
ꯎꯝ ꯒꯥꯔꯤꯗ
ꯎꯝ ꯀꯩꯅꯣꯗ ꯆꯥꯟꯗꯤꯗꯣ ꯆꯥꯟꯗꯤꯗꯣ ꯆꯥꯟꯗꯤꯗꯣ
ꯌꯥꯎꯗꯤꯑꯦ
ꯑꯣ ꯃꯤꯗꯤ ꯑꯗꯣ ꯍꯧꯖꯤꯛ ꯀꯟꯅ ꯀꯩꯅꯣ ꯇꯧꯅꯔꯤꯕꯒꯨꯝ ꯇꯧꯕ ꯑꯁ ꯌꯥꯝ ꯁꯥꯏ ꯇꯧꯐꯝ ꯈꯪꯗꯦ
ꯍꯣꯏꯅꯦ
ꯑꯁ ꯉꯔꯥꯡꯗꯣ ꯑꯩꯗꯤꯀꯣ ꯑꯁ ꯊꯦꯡꯅ ꯇꯧꯔꯒ ꯍꯧꯗꯣꯡ ꯍꯥꯏꯅꯤꯡꯃꯟꯕꯒꯤꯀꯣ
ꯎꯝ
ꯍꯧꯗꯣꯡ ꯍꯥꯏꯅꯤꯡ ꯃꯕꯒꯤ ꯍꯧꯗꯪꯗꯣ ꯆꯥꯅꯤ
ꯑꯁ
ꯍꯥꯏꯅꯤꯡꯕꯒ ꯍꯧꯗꯪ ꯍꯥꯏꯥꯏꯗꯣꯛꯈꯤꯕ ꯑꯗꯨꯒ ꯉꯥꯅꯨꯒꯤ ꯋꯥꯔꯤꯁꯨ ꯇꯧꯔꯒ ꯉꯥꯅꯨ ꯉꯥꯅꯨ ꯍꯥꯏꯕꯗꯣ ꯉꯥꯅꯨ ꯍꯥꯏꯗꯕꯤꯗ ꯑꯁ ꯉꯥꯅꯤꯗꯨꯁꯨ ꯌꯥꯝ ꯍꯥꯎꯕꯅꯦ ꯍꯥꯏꯗꯣꯛꯄꯤꯕ
ꯑꯁꯤꯒꯨꯝꯕ ꯃꯔꯛꯇ ꯁꯣꯏꯕꯁꯤꯁꯨ ꯑꯗꯨꯝ ꯅꯣꯛꯅꯤꯡꯕꯅꯦ ꯅꯨꯡꯉꯥꯏꯕꯅꯦ
ꯍꯣꯏꯅꯦ ꯃꯔꯛ ꯃꯔꯛꯇ ꯁꯣꯏꯕꯗꯨꯁꯨ ꯑꯗꯨ ꯅꯣꯡꯅꯤꯡ ꯃꯇꯥꯡ ꯌꯥꯎꯋꯦ
ꯃꯤ ꯈꯔꯅ ꯁꯦꯄ꯭ꯔꯩ ꯅꯄ꯭ꯔꯩꯗꯧꯅ ꯈꯨꯝꯂꯛꯄ ꯑꯁ ꯉꯔꯥꯡ ꯑꯦ ꯉꯔꯥꯡꯗꯣ ꯑꯩ ꯌꯥꯝ ꯅꯣꯛꯇ꯭ꯔꯦ ꯉꯔꯥꯡꯗꯤ ꯏꯊꯟꯗ ꯂꯦꯄꯒ ꯀꯩꯗꯧꯔꯝꯃꯤꯅꯣ ꯍꯧꯖꯤꯛꯇꯤ
ꯑꯩꯁꯦ ꯏꯁꯟꯁꯥꯡ ꯅꯍꯥ ꯂꯩꯔꯒ ꯊꯕꯛ ꯑꯃ ꯍꯧꯔꯁꯤꯔꯅ ꯇꯧꯕ
ꯑꯣ ꯏꯪ ꯂꯝꯒꯅꯤꯅꯦ ꯊꯕꯛ ꯃꯐꯝꯗ ꯂꯩꯔꯗꯤ
ꯑꯝ
ꯐꯦꯟ ꯊꯥꯕ꯭ꯔꯥ ꯅꯣꯏꯗꯁꯨ
ꯍꯣꯏ ꯊꯥꯥꯏꯔꯦ
ꯑꯁ ꯉꯁꯤ ꯅꯣꯡ ꯆꯨꯅꯕ ꯀꯩꯅꯣ ꯇꯧꯋꯣ ꯂꯩꯋꯥ ꯇꯧꯋꯣ ꯌꯥꯗ꯭ꯔꯦ
ꯍꯣꯏ ꯇꯧꯗꯣꯏꯅꯦ
ꯑꯁ ꯅꯣꯡꯒ ꯇꯥꯔꯕ ꯑꯩꯗꯤꯀꯣ ꯅꯣꯡ ꯃꯔꯛꯇ ꯂꯦꯞꯄꯒ ꯏꯔꯨꯔꯒ ꯁꯥꯟꯅꯗꯣꯏꯅꯤ
ꯑꯗꯣ ꯅꯪꯗꯤ ꯍꯌꯦꯡ ꯀꯗꯥꯏꯗꯥꯏ ꯊꯕꯛ ꯆꯠꯀꯦꯔꯣ
ꯑꯩꯗꯤ ꯌꯨꯝꯗ ꯑꯗꯨꯝ ꯂꯩꯅꯦ ꯅꯪ ꯍꯌꯦꯡ ꯀꯩꯅꯣꯅꯦꯀꯣ ꯅꯪ ꯍꯌꯦꯡ ꯁꯨꯇꯤ ꯂꯩꯕ꯭ꯔꯥ
ꯑꯧ ꯂꯩꯏꯌꯦ
ꯍꯌꯦꯡ ꯀꯩꯅꯣꯗ ꯆꯠꯁꯦꯀꯣ ꯑꯗꯨꯗꯤ ꯎꯝ ꯂꯩꯁꯪꯒꯥꯥ ꯕꯖꯥꯔꯁꯦ
ꯑꯃ ꯑꯊꯦꯡꯕꯒꯤꯗꯣ ꯄꯨꯔꯤ ꯇꯔꯥꯒꯤꯗꯣ
ꯑꯁ ꯑꯗꯨꯗꯗꯤ ꯑꯩꯗꯤ ꯁꯥꯡꯉꯨ ꯎꯝ ꯈꯪꯗꯦ ꯍꯣꯏ ꯆꯠꯂꯁꯤ ꯆꯠꯁꯤꯅꯦ
ꯍꯣꯏ ꯌꯦꯡꯁꯦ ꯍꯣꯔꯦꯟ ꯑꯃꯨꯛ ꯄꯥꯎꯅꯁꯦꯀꯣ
ꯎꯝ ꯍꯣꯔꯦꯟ ꯐꯥꯎꯅꯁꯦ
ꯅꯣꯏ ꯅꯍꯥꯟ ꯆꯠꯄꯗꯣ ꯒꯔꯤ ꯂꯥꯛꯄ ꯅꯠꯇ꯭ꯔꯣ ꯁꯤꯗ
ꯑꯩꯗꯤ ꯌꯥꯎꯗꯌꯦ
ꯑꯣ ꯅꯆꯦ ꯑꯃ ꯑꯣꯏꯔꯝꯃꯅꯤꯀꯣ ꯑꯗꯨꯗꯤ
ꯑꯣ ꯏꯆꯦꯅꯦ ꯑꯩꯗꯤ ꯌꯥꯎꯗꯦ
ꯑꯣ ꯅꯪꯁꯨ ꯌꯥꯎꯈꯤꯌꯦ ꯍꯥꯏꯕꯒꯨꯝ ꯇꯧꯕ
ꯍꯌꯦꯡ ꯌꯥꯎꯊꯣꯛꯔ ꯂꯣꯏꯔꯦ ꯀꯩꯅꯣ
ꯍꯣꯏ ꯍꯌꯦꯡ ꯃꯌꯥꯝ ꯄꯨꯜꯂꯒ ꯆꯠꯁꯦ ꯑꯩꯈꯣꯏ ꯏꯆꯦ ꯈꯣꯏꯁꯨ ꯂꯥꯛꯑꯒ ꯂꯩꯌꯦ
ꯑꯣ ꯑꯣ ꯃꯣꯏꯗꯤ ꯀꯩꯗꯧꯅꯕ ꯂꯥꯛꯏꯔꯣ
ꯑꯁ ꯆꯨꯝꯅ ꯁꯨꯝ ꯀꯣꯏꯔꯛꯄꯅꯦꯗ
ꯍꯥꯥ
ꯆꯨꯝꯅ ꯁꯁꯨꯝ ꯀꯣꯏꯔꯛꯄꯅꯦ
ꯑꯣ ꯑꯣ
ꯑꯗꯩ ꯍꯌꯦꯡꯗꯤ ꯑꯗꯨꯝ ꯂꯩꯒꯅꯦꯕ ꯑꯗꯨꯒꯤ ꯆꯠꯁꯦ ꯇꯧꯕꯅꯤꯅ ꯃꯤꯌꯥꯝ ꯄꯨꯜꯂꯒ
ꯍꯅꯦ
ꯍꯣꯏ ꯑꯁ ꯈꯪꯗ꯭ꯔꯦ ꯑꯗꯨꯝ ꯅꯨꯡꯁꯥꯒ ꯁꯥꯕꯅꯦ ꯂꯩꯐꯝꯒ ꯈꯪꯗꯦꯗ
ꯂꯩꯐꯝ ꯈꯪꯗꯕꯒꯤꯗꯤ ꯅꯪꯉꯣꯟꯗ ꯀꯣꯜ ꯇꯧꯔꯛꯏꯒꯦ
ꯑꯩꯗꯤ ꯉꯁꯥꯏꯗꯒꯤ ꯇꯨꯝꯃꯒ ꯑꯃꯨꯛ ꯍꯧꯖꯤꯛ ꯈꯛꯇ ꯍꯥꯏ ꯍꯧꯒꯠꯄꯅꯦ
ꯑꯣ
ꯍꯥꯏ ꯑꯁ ꯑꯩꯈꯣꯏꯔꯣꯝ ꯅꯣꯏꯗ ꯍꯩꯒꯨꯝꯕ ꯑꯁꯤꯟꯕꯒꯨꯝꯕ ꯑꯍꯥꯎꯕꯒꯨꯝꯕ ꯂꯩꯕ꯭ꯔꯣ
ꯍꯣꯏ ꯑꯩꯈꯣꯏꯒꯤ ꯍꯧꯖꯤꯛ ꯑꯩꯅ ꯂꯩꯔꯤꯕ ꯌꯨꯝꯗꯤ ꯃꯄꯨꯗꯤ ꯂꯩꯕꯅꯦ ꯍꯥꯏꯗꯧ ꯄꯥꯟꯕꯅꯦ ꯍꯣꯔꯦꯟ ꯀꯣꯜ ꯇꯧꯔꯛꯀꯦ ꯂꯥꯛꯀꯦꯔꯣ
ꯍꯣꯏ ꯂꯥꯛꯀꯦ ꯍꯩꯅꯧꯗꯣ ꯃꯨꯜꯂꯕ꯭ꯔꯥ
ꯍꯣꯏ ꯃꯨꯟꯕꯁꯨ ꯍꯧꯨꯔꯕꯅꯦ ꯑꯩꯈꯣꯏꯒꯤꯗꯤ ꯌꯥꯝ ꯊꯨꯝꯃꯦ ꯍꯥꯏꯌꯦ ꯑꯩꯗꯤ
ꯑꯁ ꯍꯥꯏꯗꯤ ꯃꯨꯟꯗꯕꯗꯣ ꯃꯨꯟꯗꯕꯗꯣ ꯊꯨꯝꯒ ꯈꯔ ꯁꯤꯟ ꯇꯛꯇꯧꯕꯗꯣ ꯆꯥꯅꯤꯡꯉꯦ ꯑꯗ ꯍꯪꯒꯥꯝ ꯃꯍꯤꯗꯨꯒ ꯑꯁ ꯍꯥꯎꯔꯅꯤ
ꯃꯨꯟꯗꯕꯁꯨꯔꯤ ꯌꯥꯎꯕꯅꯦ
ꯃꯨꯟꯗꯕꯗꯣ ꯆꯥꯅꯤꯡꯉꯦ ꯑꯗꯨꯒ ꯑꯣꯛꯁꯥꯗꯨꯁꯨ ꯄꯨꯔꯛꯑꯣ ꯑꯗꯨꯒ ꯅꯪ ꯌꯨꯝ ꯂꯥꯛꯄ ꯀꯥꯟꯗ ꯐꯣꯟ ꯇꯧꯔꯛꯑꯣ ꯑꯩ ꯂꯥꯛꯀꯦ
ꯍꯣꯏ ꯑꯩ ꯀꯣꯜ ꯇꯧꯔꯛꯀꯦ ꯑꯩꯅ ꯊꯕꯛ ꯂꯣꯏꯔꯒ ꯌꯨꯝ ꯍꯜꯂꯛ ꯍꯟꯕꯗꯀꯣ ꯎ ꯍꯔꯦꯟꯅ ꯃꯨ ꯀꯣ ꯇꯧꯔꯛꯀꯤ ꯀꯣ